ꯑꯩ ꯅꯪ ꯆꯩ ꯅꯝꯃꯦ ꯅꯪ
ꯀꯩ ꯅꯪ ꯆꯩ ꯅꯝꯃꯒ
ꯀꯩꯅꯣ ꯃꯤꯅ ꯉꯁꯥꯏ ꯔꯩ ꯉꯥꯏ ꯂꯩꯔꯒ ꯊꯕꯛ ꯆꯤꯟꯕ ꯁꯥꯥ ꯃꯤ ꯋꯥꯁꯥ ꯋꯥꯔꯤ ꯁꯥ ꯂꯩꯔꯝꯃꯦꯅꯦ꯫
ꯑ ꯑꯩ ꯅꯉꯣꯟꯗ ꯃꯦꯁꯦꯠ ꯊꯕꯗꯨꯗꯤ ꯑꯩ ꯍꯨꯖꯤꯛꯇ ꯂꯣꯌꯦ ꯍꯥꯏꯔꯒ꯫
ꯎꯝ
ꯑꯗꯨ ꯃꯇꯨꯡꯗ ꯈꯔ ꯒ꯭ꯔꯨꯞꯇ ꯃꯦꯁꯦꯠ ꯈꯔ ꯊꯥꯅꯩꯌꯦ꯫ ꯑꯗꯨꯒ ꯏꯃꯥꯟꯅꯕꯤ ꯈꯔꯁꯨ ꯏꯃꯥꯟꯅꯕꯤ ꯈꯔ ꯁꯨꯝ ꯆꯪꯉꯛꯑꯦꯕꯀꯣ ꯃꯣꯏꯁꯨ ꯂꯣꯏꯅ ꯆꯪꯉꯛꯑꯅꯤ ꯑꯗꯨꯗ ꯑꯗꯨ ꯑꯣꯏꯔꯗꯤ ꯐꯖꯔꯅꯤ꯫ ꯏꯕꯥꯥꯅꯤꯒꯤ ꯂꯣꯏꯔꯗꯤ ꯏꯕꯥꯅꯤꯗꯤ ꯋꯥꯔꯤ ꯁꯥꯕ ꯐꯪꯉꯔꯣꯏ꯫
ꯏꯕꯥꯅꯤꯗꯤ ꯑꯁꯤ ꯂꯣꯏꯔꯗꯤ ꯏꯕꯅꯤꯗꯤ ꯋꯥꯔꯤ ꯁꯥꯕ ꯐꯪꯉꯔꯣꯏꯅꯦ꯫
ꯅꯪꯒꯤ ꯂꯣꯏꯔꯕ꯭ꯔꯣ?
ꯑꯩ ꯑ ꯑꯍꯨꯝ ꯑꯍꯨꯝꯗꯤ ꯋꯥꯂꯤ꯫
ꯀꯔꯤ ꯁꯥꯕ ꯐꯪ ꯅꯠꯇꯦ ꯑꯩ ꯑꯩꯉꯣꯟꯗ ꯑꯩ ꯇꯧꯔꯛꯑꯣ ꯑꯩꯒꯤ ꯌꯥꯗ꯭ꯔ ꯂꯩꯌꯦꯔꯒ
ꯍꯥꯥ
ꯂꯣꯏꯔꯗꯤ ꯏꯕꯥꯅꯤꯒꯤ ꯋꯥꯔꯤ ꯁꯥꯟꯅꯕꯗꯣ ꯑꯗꯨ ꯑꯩꯒꯤꯁꯨ ꯂꯣꯏꯒꯗꯧꯔꯦ ꯅꯪꯒꯤꯁꯨ ꯂꯣꯏꯔꯗꯤ ꯏꯕꯥꯅꯤ ꯋꯥꯔꯤꯗꯣ ꯁꯥꯟꯅꯔꯔꯣꯏ ꯍꯥꯕ꯫ ꯐꯪꯉꯔꯣꯏ ꯍꯥꯕ꯫
ꯑꯠꯆꯥ ꯑꯗꯨ ꯑꯣꯏꯔꯗꯤ ꯎꯝ ꯁꯤ ꯃꯃꯥ ꯂꯩ ꯂꯣꯏꯔꯦ ꯀꯩꯅꯣ꯫
ꯅꯟꯅ ꯈꯟꯕꯁꯨ ꯌꯥꯝ ꯅꯩꯀꯣ꯫ ꯑꯁꯤꯗ ꯅꯠꯇ꯭ꯔꯗꯤ ꯋꯥꯔꯤ ꯁꯅꯕ ꯌꯥꯗ꯭ꯔꯦ ꯁꯤꯅꯤꯅꯦ ꯅꯪꯅ ꯍꯥꯏꯔꯤꯁꯦ ꯌꯥꯏ꯫ ꯑꯗꯨꯗꯤ ꯏꯕꯥꯗꯤ ꯀꯥꯏꯅꯕ ꯇꯥꯕꯅꯤ ꯅꯠꯇ꯭ꯔꯣ?
ꯍꯣꯏꯗ ꯋꯥꯔꯤꯗꯤ
ꯅꯪ ꯁꯥꯏꯀꯜ ꯊꯧꯕ ꯍꯩꯕ꯭ꯔꯣ?
ꯍꯂꯣ
ꯅꯍꯥꯟ ꯑꯩ ꯀꯪꯂꯥ ꯆꯪꯕ ꯃꯇꯝꯗ ꯑꯩꯅ ꯁꯥꯏꯀꯧ ꯋꯥꯏꯔꯒ ꯊꯧꯕꯅꯤꯅꯦ
ꯑꯣ ꯑꯩꯗꯤ ꯊꯧꯕ ꯍꯩꯇꯣꯏꯅꯦ
ꯅꯪ ꯀꯔꯤꯒꯤ ꯊꯧꯕ ꯍꯥꯏꯗꯕ꯭ꯔꯣ ꯁꯥꯏꯀꯜ ꯊꯧꯕ ꯍꯥꯏꯗꯗꯤ ꯏꯁꯀꯨꯇꯤꯗ ꯍꯩꯔꯔꯣꯏ
ꯍꯩꯔꯣꯏꯗ ꯇꯝꯃꯁꯨ ꯍꯩꯇꯦ ꯅꯍꯥꯟꯃꯨꯛ ꯁꯥꯏꯀꯜ ꯊꯒ ꯇꯝꯃꯦ ꯀꯩꯅꯣꯗ ꯁꯤꯇꯤ ꯀꯟꯚꯦꯟꯁꯟꯗ ꯑꯗꯨ ꯑꯗꯨ ꯀꯗꯤ ꯑ ꯅꯅꯨꯡ ꯎꯄꯗ ꯇꯝꯕꯦ ꯍꯥꯏ꯭ꯔꯦ
ꯑ
ꯅꯨꯕꯥꯅꯦ ꯏꯅꯥꯎꯅꯨꯄꯤ ꯑꯩꯈꯣꯏ ꯑꯍꯨꯝ ꯆꯠꯄꯅꯦꯕꯀꯣ ꯑꯗꯨꯗ ꯑꯩꯁꯦ ꯇꯝꯒꯦ ꯍꯥꯏꯔꯒ ꯇꯧꯕꯅꯦꯕꯀꯣ ꯑꯗꯨ ꯍꯩꯇꯕ ꯍꯩꯇꯕ ꯃꯊꯛꯇ ꯑꯃꯨꯛ ꯅꯣꯛꯄꯒꯤꯀꯣ ꯑꯗꯨꯝ ꯇꯝꯗꯔ ꯇꯏ
ꯁꯥꯏꯀꯜꯗꯤ ꯐꯥꯔꯁꯇꯗꯤ ꯀꯔꯤ ꯍꯥꯏꯁꯤꯔ ꯇꯥꯛꯄꯤꯕ ꯃꯤꯗꯨꯅ ꯐꯖꯅ ꯇꯥꯛꯄꯤꯗ꯭ꯔꯗꯤ ꯌꯥꯝ ꯂꯨꯕꯅꯦ
ꯎꯝ ꯈꯥꯏꯇꯗꯥꯏ
ꯁꯀꯜꯗꯗꯤ ꯌꯦꯡꯉꯗꯗꯤ ꯂꯥꯛꯑꯕ ꯃꯥꯟꯗ꯭ꯔꯣ
ꯃꯥꯜꯂꯦ ꯑꯗꯨ ꯊ ꯀ ꯀꯥꯟꯗꯗꯤ ꯀꯣꯛ ꯀꯌꯥꯃꯨꯛ ꯁꯨꯗꯕ꯭ꯔꯣ
ꯊꯧꯕ ꯀꯥꯟꯗꯗꯤ ꯌꯨ ꯊꯥꯛꯄ ꯇꯥꯏꯞꯇ ꯁꯥꯏꯠ ꯑꯃ ꯁꯥꯏꯠ ꯑꯃꯗ ꯑꯗꯨꯝ ꯆꯠꯂꯒ ꯂꯩꯕꯗꯣ
ꯎꯝ ꯑꯩ ꯅꯉꯣꯟꯗ ꯋꯥ ꯍꯧꯪꯅꯕꯗꯤ ꯂꯩꯕꯅꯦ ꯑꯗꯣ ꯍꯣꯔꯦꯟ ꯑꯁꯤꯅ ꯑꯁꯤꯗ ꯀꯩꯅꯣꯗ ꯀꯣꯜ ꯇꯧꯁꯦ
ꯀꯔꯤ ꯇꯧꯅꯤꯡꯉꯥꯏꯈ꯭ꯔꯣ
ꯍ ꯋꯥꯃ ꯍꯦ ꯀ ꯇꯧꯕ ꯁꯤꯗ ꯍꯥꯡꯕ ꯌꯥꯗꯕꯒꯤꯅꯤ ꯀꯔꯤꯔꯣ
ꯎꯝ ꯌꯥꯏꯌꯦ ꯌꯥꯏꯦ ꯑꯗ ꯍꯧꯗꯤ ꯀꯗꯗ
ꯁꯤꯁꯤ ꯌꯥꯝ ꯐꯥꯎꯔꯅꯤ ꯁꯤ ꯁꯤ ꯅꯨꯄꯤ ꯀꯌꯥ ꯁꯨ ꯋꯥꯔꯤ ꯁꯥꯟꯅꯈ꯭ꯔꯕ ꯈꯪꯅꯤꯡꯉ
ꯇꯧ ꯏꯗ ꯅꯪꯁꯤꯀꯣ ꯑꯩ
ꯑꯁꯤ ꯅꯨꯄꯤ ꯋꯥꯔꯤ ꯌꯥꯝ ꯁꯥꯟꯅꯕ ꯁꯗꯔ ꯔꯃꯅꯤꯗ
ꯑꯩꯗꯤ ꯑꯩꯗꯤ ꯅꯨꯄꯥ ꯀꯤꯈ꯭ꯔꯕ ꯃꯤꯒ ꯋꯥꯔꯤ ꯁꯥꯟꯅ ꯂꯩꯌꯦꯦ
ꯅꯨꯄꯥ ꯅꯨꯄꯥ ꯊꯤꯈ꯭ꯔꯕ
ꯍꯣꯏ ꯅꯨꯄꯥ ꯀꯔꯤꯁꯤꯔ ꯂꯨꯍꯣꯡꯈ꯭ꯔꯕ ꯃꯤꯒ ꯍꯥꯏꯕꯅꯤꯗ
ꯑꯩ ꯌꯥꯅꯄꯤ ꯊꯤꯈ꯭ꯔꯕꯌꯣ
ꯑ
ꯅꯨꯄꯥ ꯊꯤꯈ꯭ꯔꯕꯏꯗꯤ ꯀꯩꯅꯣ
ꯑꯩ ꯅꯪꯅ ꯍꯥꯏꯔꯒ ꯉꯥꯎꯋꯦ ꯂꯨꯍꯣꯡꯈ꯭ꯔꯕ ꯃꯤꯒ ꯑꯗꯨ ꯅꯨꯄꯤꯗꯨ ꯂꯨꯍꯣꯡꯈ꯭ꯔꯦꯕ ꯃꯥꯗꯤ ꯅꯨꯄꯥ ꯂꯩꯔꯦꯕ
ꯑꯗꯨ ꯅꯨꯄꯤ ꯍꯥꯏꯌꯣ ꯅꯗꯣ ꯌꯨꯝ ꯄꯥꯟꯕ ꯅꯨꯄꯤ ꯍꯥꯏꯌꯣ ꯀꯔꯤ ꯂꯨꯍꯣꯡꯈ꯭ꯔꯕ ꯅꯨꯄꯥꯗꯤ ꯀꯩꯅꯣ
ꯃꯥꯁꯦ ꯃꯗꯨꯒꯤ ꯅꯨꯄꯤꯗꯨ ꯂꯨꯍꯣꯡꯈ꯭ꯔꯦꯕ ꯃꯥ ꯅꯨꯄꯥ ꯂꯩꯔꯦꯕ
ꯑꯗꯨ ꯅꯨꯄꯤꯒꯔꯕ ꯅꯪꯖꯤ ꯋꯥꯔꯤ ꯁꯥꯟꯅꯕꯗꯣ
ꯄꯤ ꯍꯣꯏ
ꯑꯗꯨꯒ ꯑꯃ ꯑꯇꯣꯞꯄ ꯍꯥꯏꯕ
ꯅꯨꯄꯥ ꯊꯤꯈ꯭ꯔꯦ ꯍꯥꯏꯕꯗꯨ ꯆꯨꯝꯗꯦꯕ ꯅꯪ ꯍꯥꯏꯕꯗꯣ
ꯃꯁꯤ ꯃꯆꯤꯟ ꯊꯤꯔꯦ ꯅꯪ ꯃꯆꯤꯟ ꯌꯥꯝ ꯊꯤꯔꯦ ꯌꯥꯗ꯭ꯔꯦ
ꯅꯠꯇꯦ ꯉꯁꯥꯏꯒꯤꯗ ꯅꯠꯇꯦ ꯉꯁꯥꯏ ꯃꯃꯥꯡꯗꯗꯤ ꯑꯩꯅ ꯅꯪꯕꯨ ꯀꯩꯅꯣ ꯃꯥꯗ ꯊꯥꯔꯝꯕꯗꯣ ꯃꯥꯕꯨ ꯁꯥꯕꯅꯤꯗ ꯋꯥꯏꯐꯥꯏ ꯋꯥꯏꯐꯥꯏ ꯇꯠꯈ꯭ꯔꯦ ꯑꯩꯅ ꯌꯥꯗꯕꯒꯤ ꯑꯗꯨꯝ ꯇꯣꯛꯈꯤꯕ ꯍꯥꯏꯇꯥꯔꯦ ꯃꯔꯛꯇ
ꯃꯥꯅ ꯅꯨꯄꯥꯒ ꯁꯥꯟꯅꯕꯅꯦ ꯍꯥꯏꯔꯣ ꯍꯧꯖꯤꯛ ꯅꯨꯄꯤ ꯑꯣꯏꯔꯝꯃꯤꯅꯦ ꯌꯥꯏ ꯌꯥꯏ
ꯑꯁ ꯁꯥꯎꯕꯒ ꯆꯥꯔꯤꯅꯤ ꯌꯥꯏ ꯌꯥꯏꯒ ꯇꯧꯔꯤꯅꯤ
ꯑꯗꯨꯗꯣ ꯂꯥꯏꯅꯤꯦ ꯀꯔꯤ
ꯁꯗ ꯁꯚꯌꯗ
ꯎꯝ ꯎꯝ
ꯁꯥꯎꯗꯕ ꯃꯤꯁꯨ ꯁꯥꯎꯕ ꯍꯧꯔꯅꯤꯗ ꯁꯥꯎꯕꯤꯌꯨꯗ ꯃꯇꯝ ꯃꯔꯛꯇꯨꯗꯤ ꯐꯕꯅꯤꯗ
ꯑꯩ ꯀꯩꯅꯣꯃ ꯍꯥꯏꯔꯛꯀꯦꯅꯦ ꯑꯩꯅ ꯅꯪꯕꯨ ꯁꯥꯏꯀꯜ ꯊꯧꯕ ꯍꯥꯏꯕ꯭ꯔꯥꯒ ꯅꯪ ꯊꯧꯕ ꯍꯥꯏꯇꯦ ꯍꯥꯏ ꯑꯩꯅ ꯐꯥꯔꯁ ꯇꯝꯕꯒꯤ ꯋꯥꯔꯤ ꯂꯤꯔꯛꯀꯦ ꯑꯩꯅ ꯀꯃꯥꯏꯅ ꯇꯝꯕ꯭ꯔꯣ ꯍꯥꯏꯕꯗꯣ ꯑꯩꯈꯣꯏꯗꯣ
ꯑꯗꯨ ꯑꯥ
ꯅꯍꯥꯟ ꯑꯩꯈꯣꯏꯗꯣ ꯑꯩ ꯑꯉꯥꯡ ꯑꯣꯏꯔꯤꯀꯥꯟꯗ ꯀ꯭ꯂꯥꯁ ꯀ꯭ꯂꯥꯁ ꯀꯦꯖꯤ ꯇꯨ ꯃꯇꯝꯗ ꯑꯩꯈꯣꯏꯁꯦ ꯀꯩꯅꯣ ꯆꯠꯈ꯭ꯔꯦꯕ
ꯎꯝ ꯀꯦ ꯇꯅꯦꯦꯖꯤ ꯀꯦꯖꯤ ꯇꯨ ꯃꯇꯝꯗ ꯑꯩꯈꯣꯏꯁꯦ ꯉꯠꯇꯦ ꯀ꯭ꯂꯥꯁ ꯋꯥꯟꯗ ꯑꯩꯈꯣꯏ ꯌꯨꯝ ꯍꯣꯡꯉꯕꯅꯦꯕ ꯀꯦꯖꯤ ꯇꯨ ꯅꯠꯇ꯭ꯔꯦ ꯀ꯭ꯂꯥꯁ ꯋꯥꯟ ꯌꯨꯝ ꯍꯣꯡꯕ ꯍꯥꯏꯕꯁꯦ ꯑꯩꯈꯣꯏ ꯌꯨꯝ ꯈꯨꯟ ꯍꯥꯏꯕꯁꯦ ꯑꯗꯨꯝ ꯖꯒꯥ ꯑꯃꯗ ꯃꯤ ꯄꯨꯂꯞ ꯂꯩꯗꯅ ꯌꯨꯝ ꯃꯈꯩꯗꯣ ꯃꯗꯨꯗꯒꯤ ꯌꯨꯝꯗꯒꯤ ꯀꯤꯂꯣꯃꯤꯇꯔ ꯑꯃꯒꯕ ꯍꯣꯡꯉꯒ ꯑꯩꯈꯣꯏꯁꯦ ꯂꯩꯀꯥꯏ ꯑꯃ ꯁꯦꯝꯕ ꯍꯥꯏꯇꯥꯔꯦ ꯑꯩꯈꯣꯏꯅ ꯐꯥꯔꯁ ꯆꯠꯄ ꯑꯩꯈꯣꯏ ꯑꯩꯈꯣꯏ ꯑꯩꯈꯣꯏ ꯐꯦꯃꯤꯂꯤꯗꯨꯅ ꯐꯥꯔꯁ ꯂꯩꯀꯥꯏ ꯑꯃꯗ ꯁꯦꯝꯕ ꯍꯧꯧꯕꯅꯦꯕ ꯃꯗꯨꯗ ꯃꯗꯨ ꯁꯦꯝꯕ ꯀꯥꯟꯗ ꯃꯤ ꯀꯅꯥꯁꯨ ꯂꯩꯇꯦ ꯂꯥꯏꯠ ꯐꯥꯎ ꯂꯩꯇꯦ
ꯎꯝ
ꯀꯦꯟꯗꯜꯅ ꯆꯍꯤ ꯑꯍꯨꯝ ꯃꯔꯤꯔꯣꯏ ꯍꯤꯡꯕꯅꯤ ꯂꯩ ꯃꯇꯝ ꯃꯇꯝꯗꯨꯗꯁꯨ ꯈꯔ ꯆꯥꯎꯈꯠꯇꯕ ꯃꯇꯝꯅꯤꯅ ꯑꯩꯈꯣꯏꯁꯨꯦ ꯀꯥ ꯍꯦꯟꯅ ꯈꯟꯅꯕꯗ ꯂꯥꯏꯔꯤꯛ ꯂꯩꯇ꯭ꯔꯁꯨ ꯇꯤꯚꯤ ꯌꯦꯡꯕ ꯌꯦꯡꯗꯕ ꯀꯔꯤꯁꯨ ꯈꯟꯅꯕꯗꯣ ꯀꯃꯥꯏꯅ ꯇꯧꯋꯦꯕ ꯇꯨ ꯊꯥꯎꯖꯟ ꯇꯨ ꯊꯥꯎꯖꯟ ꯐꯣꯔ ꯐꯥꯏꯚꯀꯨꯝꯕꯗꯅꯦ ꯗꯝ ꯇꯝꯗ ꯑꯗꯨꯃꯥꯏꯅ ꯇꯧꯋꯦ ꯑꯗꯣ ꯈꯔ ꯂꯩꯔꯒ
ꯃꯤ ꯂꯩꯇꯕꯒꯤ ꯕꯣꯜꯒꯨꯝꯕ ꯄꯥꯡꯊꯣꯛꯁꯅ ꯃꯤ ꯈꯔ ꯀꯔꯤ ꯃꯤ ꯈꯔ ꯈꯔ ꯂꯩꯕꯗꯨꯅ ꯕꯣꯜꯒꯨꯝꯕ ꯁꯕ ꯇꯧꯔꯒ ꯁꯥꯏꯀꯜ ꯑꯃꯁꯁꯦ ꯑꯩꯈꯣꯏ ꯏꯌꯥꯝꯕ ꯃꯥꯅ ꯄꯤꯔꯝꯕ ꯇꯃꯨꯅ ꯑꯗꯨꯁꯨ ꯃꯥꯅ ꯁꯥꯏꯀꯜ ꯇꯥꯃꯣꯅ ꯄꯤꯕꯁꯦ ꯁꯥꯏꯀꯜꯁꯦ ꯑ ꯑ ꯆꯥꯎꯕꯗꯁꯨ ꯅꯠꯇꯕ ꯑꯄꯤꯄꯗꯁꯨ ꯅꯠꯇꯕ ꯃꯦꯗꯤꯌꯝ ꯑꯃ ꯂꯩꯗꯅ
ꯎꯝ
ꯑꯗꯨ ꯃꯇꯝꯗꯗꯤ ꯑꯩ ꯈꯔꯗꯤ ꯆꯥꯎꯈ꯭ꯔꯦꯗ ꯃꯗꯨꯗ ꯃꯤꯗꯤ ꯌꯥꯝꯗ꯭ꯔꯤꯕ ꯑꯗꯨꯒꯤ ꯁꯥꯏꯀꯜꯗꯨ ꯑꯗꯨꯝ ꯄꯥꯝꯁꯨ ꯂꯩꯕ꯭ꯔꯥ ꯂꯩꯇꯕ ꯀꯥꯎꯈ꯭ꯔꯦꯅꯦ ꯃꯗꯨꯒꯤ ꯁꯥꯏꯀꯜ ꯇꯥꯏꯔꯅꯣ ꯑꯗꯨꯃꯥꯏꯅ ꯇꯧꯔꯒ ꯊꯝꯃꯝꯕꯒꯤ ꯆꯤꯡ ꯀꯥꯔꯒ ꯊꯧꯕ ꯍꯩꯇꯕꯅꯤꯅ ꯇꯥꯔꯛꯄ ꯀꯥꯟꯗ ꯑꯗꯨꯝ ꯈꯔ ꯈꯔ ꯅꯝꯃꯒ ꯀꯨꯝꯕ ꯑꯗꯨꯃꯥꯏꯅ ꯇꯧꯧꯕꯅꯦꯕ ꯑꯁ ꯃꯗꯨꯗꯒꯤ ꯇꯝꯃ ꯀꯥꯟꯗꯗꯤꯇꯥꯏꯅ ꯍꯧꯕ ꯍꯩꯕꯗꯣ ꯉꯛꯄꯅꯤꯅ ꯃꯪ ꯃꯥꯟꯅꯤꯅ ꯅꯪꯒꯨꯝꯕ ꯅꯪꯒꯨꯝꯕ ꯑꯣꯏꯅꯤ
ꯑ ꯑ
ꯍꯥꯏꯕꯗꯤ ꯑꯉꯥꯡꯁꯨ ꯑꯣꯏꯔꯤꯕ ꯑꯗꯨꯗ ꯐꯥꯔꯁꯇ ꯆꯤꯡꯗꯒꯤ ꯀꯥꯔꯒ ꯀꯨꯝꯕ ꯀꯥꯟꯗ ꯃꯁꯥꯅ ꯕꯦꯂꯦꯟꯁꯇꯨ ꯐꯪꯕꯗꯣ ꯇꯨꯗꯔꯦꯕ ꯇꯨꯗꯤꯒꯦ
ꯌꯥꯝ ꯐꯩꯅꯦ
ꯑꯗꯨ ꯑꯗꯨ ꯇꯨꯗꯕꯒꯤ ꯀꯩꯅꯣ ꯑꯗꯨꯗꯒꯤ ꯊꯧꯕ ꯍꯥꯏꯕꯅꯤ ꯐꯥꯔꯁꯇ ꯊꯧꯕꯗꯣ
ꯎꯝ
ꯆꯨꯝꯈ꯭ꯔꯦ ꯉꯁꯤꯗꯤ ꯆꯨꯝꯈ꯭ꯔꯦ ꯉꯁꯤꯗꯤ ꯀꯥꯏꯅ ꯁꯥꯏꯀꯜꯒ ꯊꯧꯕ ꯍꯧꯔꯦꯅ ꯑꯁ ꯏꯃꯥ ꯏꯄꯥꯒ ꯏꯌꯥꯝꯕꯒ ꯑꯩ ꯏꯆꯦꯒ ꯀꯟꯅ ꯀꯩꯅꯣ ꯍꯥꯏꯕꯅꯤꯅꯦ ꯑꯩꯁꯦ ꯑꯗꯨꯣ ꯃꯊꯪ ꯅꯨꯃꯤꯠꯇꯗꯤ ꯊꯨꯅꯥ ꯁꯤꯗꯕ
ꯌꯥ
ꯌꯥꯝꯅ
ꯑꯩꯗꯤ ꯍꯩꯇꯦ ꯀꯪꯂꯥꯗ ꯆꯪꯂꯉꯁꯨ ꯁꯥꯏꯀꯜ ꯊꯧꯕ ꯍꯩꯇꯧꯔꯤ ꯎ ꯎ ꯄꯅꯤ ꯃꯈꯥꯗ ꯐꯝꯃꯒ ꯑꯗꯨꯝ ꯂꯩ
ꯑꯆꯥ ꯌꯥꯏ ꯌꯥꯏ ꯁꯀꯜ ꯆꯀꯜꯗꯝ ꯇꯃꯣ
ꯃꯇꯝ ꯂꯩꯇꯦ ꯃꯇꯝ ꯂꯩꯇꯦꯅꯦꯍ ꯁꯥꯏꯀꯜ ꯇꯝꯅꯤꯉ ꯑꯥꯎ ꯇꯥꯏꯑ
ꯑꯣ ꯈꯦꯠꯅ ꯍꯋꯥꯏꯖꯔ ꯆꯥꯕ꯭ꯔꯣ
ꯋꯥꯏꯖꯥꯔ ꯍꯤꯟꯖꯥꯡꯗ ꯍꯥꯞꯄꯗꯤ ꯆꯥꯏ
ꯍꯃꯦ ꯄꯊꯆꯥꯥꯗꯦ
ꯑꯗꯨ ꯆꯥꯕꯨꯗꯤ ꯆꯥꯏ ꯑꯗ ꯌꯥꯝꯕꯨꯗꯤ ꯄꯥꯝꯕ ꯑꯣꯏꯗꯦꯗ
ꯑ ꯉꯔꯤꯗꯤ ꯆꯥꯔꯝꯅꯤꯅ
ꯉꯥꯔꯤꯗꯤ ꯆꯥꯏꯗ ꯉꯔꯤ ꯆꯥꯗꯔ ꯀꯅꯤ ꯉꯥꯔꯤꯗꯤ ꯁꯣꯏꯒꯨꯝꯕꯗꯨꯁꯨ ꯍꯥꯎꯋꯣꯏꯅꯦ ꯀꯩꯒꯤ
ꯈꯪꯗꯦ ꯉꯥꯅꯤ ꯀꯩ ꯇꯧꯔꯣ ꯈꯪꯗꯦ ꯃꯣꯏ ꯍꯧꯖꯤꯛꯀꯤ ꯃꯇꯝꯒꯤ ꯃꯤꯗꯤ ꯆꯥꯏꯗꯣ ꯈꯔ ꯑꯍꯟꯁꯤꯡꯗꯣ ꯆꯥꯗꯕ ꯌꯥꯝ ꯂꯩ
ꯎꯝ
ꯑꯗ ꯍꯧꯖꯤꯛꯇꯤ ꯑꯌꯥꯝꯕ ꯆꯥꯕ ꯍꯧꯔꯝꯕꯅꯤꯗ ꯅꯍꯥꯟ ꯑꯩꯈꯣꯏ ꯆꯤꯡꯗꯗꯤ ꯉꯥꯔꯤ ꯂꯩꯇꯕꯅꯤꯅ ꯉꯥ ꯍꯧꯖꯤꯛ ꯈꯥꯁꯤꯡꯗꯨ ꯗ꯭ꯔꯥꯏ ꯇꯧꯔꯒ ꯁꯨꯔꯒ ꯉꯥꯔꯤꯒꯨꯝꯅ ꯑꯃ ꯁꯦꯝꯃꯦꯗꯅ ꯕꯣꯜꯕꯣꯜ ꯈꯪꯕꯔ
ꯑ ꯉꯥꯔꯤꯌꯦ ꯀꯔꯤ ꯄꯥꯝꯈ ꯍꯥꯏ ꯐꯖꯟ ꯇꯥꯗꯦ
ꯑꯅꯤ ꯍꯦꯕ ꯀꯥꯎꯔꯦꯅ ꯉꯥꯔꯤ ꯂꯩꯇꯕꯅꯤꯅ ꯉꯥ
ꯑꯥꯎ
ꯉꯥꯈꯥꯗꯣ ꯉꯥꯈꯥ ꯐꯥꯕꯗꯣ ꯀꯪꯈ꯭ꯔꯥ ꯀꯪꯍꯜꯂꯒ ꯁꯅ
ꯑꯥ
ꯅꯪ ꯌꯥꯝ ꯅꯪ ꯊꯂꯛꯁꯤꯅ
ꯍꯥ
ꯅꯪ ꯌꯥꯝ ꯊꯕꯛ ꯆꯤꯜꯂꯦ ꯚꯥꯏ ꯋꯥꯔꯤ ꯁꯥꯅꯤꯡꯗ꯭ꯔꯦꯕ
ꯆꯤꯟꯗꯦ ꯅꯪ ꯉꯥꯗ ꯐꯖꯅ ꯇꯥꯗꯦ
ꯑꯩꯅ ꯉꯥꯡꯕꯗ ꯐꯖꯅ ꯇꯥꯗꯦ ꯑꯩ ꯑꯩꯁꯦ ꯎꯝ ꯐꯩꯅꯦ ꯑꯗꯨ ꯑꯗꯨꯃꯥꯏꯅ ꯑꯩ ꯑꯩꯉꯣꯟꯗ ꯇꯥꯏ ꯁꯤꯜꯂꯁꯤꯅꯦ ꯑꯩ ꯐꯖꯅ ꯉꯥꯡꯗ꯭ꯔꯦꯅꯦ ꯍꯣꯏꯅꯤꯁ
ꯑꯩꯌꯥ ꯑꯩ ꯀꯔꯤ ꯊꯕꯛ ꯆꯤꯡꯉꯏ ꯑꯉꯥꯡꯝꯃ ꯐꯝꯒ ꯂꯩꯑ ꯑꯗꯨ ꯃꯈꯣꯟꯗꯣ ꯐꯖꯅ ꯇꯥꯗꯕꯒꯤꯅꯦ ꯑꯩꯒꯤ ꯑꯩꯒꯤ ꯔ ꯈꯪꯗꯦꯕ ꯑꯩꯗꯣ ꯀꯩꯅꯣ ꯍꯥꯞꯄꯦꯕꯀꯣ
ꯐꯔꯦꯅꯦ ꯐꯔꯦꯅꯦ
ꯑꯗꯨꯒꯤ ꯃꯥꯜꯂꯦ ꯑꯩ ꯑꯃꯔꯛ ꯂꯧꯊꯣꯛꯀꯦ ꯑꯗꯨꯗꯤ ꯑꯁ ꯌꯥꯝ ꯁꯥꯎꯕ ꯁꯥꯏꯅꯦ ꯃꯔꯝ ꯆꯥꯗꯔꯒ
ꯉꯔꯤꯒꯅꯤ ꯇꯧꯔꯤꯅꯦ ꯁꯤꯁꯦ ꯃꯤꯅ ꯍꯥꯏꯕꯁꯤ ꯇꯥꯗ꯭ꯔꯒ ꯑꯩꯕꯨ ꯇꯥꯏꯁꯤꯟꯂꯅꯤꯗ
ꯑ
ꯐꯩꯅꯦ ꯐꯩꯅꯦ ꯈꯪꯉꯦ ꯀꯣ ꯁꯥꯃ ꯍꯥꯏꯥꯏꯇꯗ ꯀꯣꯏꯗꯤ
ꯑ ꯌꯥꯝ ꯐꯩꯌꯦ ꯌꯥꯝꯐꯩ ꯎ ꯁꯥꯎꯒꯅꯨ ꯀꯔꯤ ꯇꯧꯒꯦꯅ ꯑꯗꯣ ꯀꯩꯁꯨ ꯋꯥꯒꯅꯣ ꯑꯩ ꯍꯣꯔꯦꯟ ꯑꯇꯣꯞꯄꯟ ꯑꯃꯨꯛ ꯍꯥꯞꯀꯦ ꯑꯗꯣ ꯑꯁꯤ ꯍꯥꯞꯄꯒꯤ ꯃꯇꯥꯡꯗꯅꯦꯕ ꯑꯩꯅ ꯅꯪꯉꯣꯟꯗ ꯍꯣꯔꯦꯟ ꯍꯪꯒꯦꯅ ꯍꯥꯏꯕꯗꯣ ꯅꯪꯗꯤ ꯀꯔꯤ ꯑꯣꯏꯅ ꯍꯪꯒꯗꯕ ꯃꯥꯟꯕ꯭ꯔꯣ
ꯅꯪꯕꯨ ꯑꯩ ꯀꯩꯅꯣꯝꯃꯗ ꯋꯥꯔꯤ ꯁꯥꯟꯅꯤꯡꯉꯥꯏ ꯅꯪꯁꯨ ꯂꯩ
ꯑ ꯌꯥꯝ ꯂꯩꯀꯣ ꯃꯤꯗꯤ ꯀꯤꯌꯦꯀꯣ ꯀꯌꯦꯒ
ꯅꯪ ꯅꯪ ꯁꯥꯎꯗꯤ ꯁꯥꯎꯕ ꯌꯥꯏ ꯑꯩꯉꯣꯟꯗ ꯑꯗꯣ ꯅꯪ ꯅꯪ ꯑꯗꯨ ꯅꯨꯡꯉꯥꯏꯕꯁꯨ ꯌꯥꯏꯗ ꯆꯥꯎꯥꯎꯕꯁꯨ ꯌꯥ ꯈꯪꯗꯦ ꯅꯪꯒꯤ ꯃꯊꯛꯇ ꯂꯩꯗꯨꯗꯤ
ꯈꯪꯗꯦ ꯑꯗꯨꯗꯤ ꯅꯪꯅ ꯍꯥꯏꯗꯣꯛꯄ ꯋꯥ ꯃꯇꯨꯡ ꯏꯟꯅ ꯂꯩꯔꯦ ꯅꯪꯅ ꯑꯩ ꯁꯥꯎꯅꯦ ꯍꯥꯏꯔꯗꯤ ꯁꯥꯎꯒꯅꯤ ꯁꯥꯎꯔꯣꯏꯗꯕ ꯍꯥꯏꯔꯗꯤ ꯁꯥꯎꯔꯣꯏ
ꯑ ꯅꯪ ꯆꯨꯋꯤꯡꯒꯝ ꯇꯣꯏꯅ ꯆꯥꯕ꯭ꯔꯣ ꯆꯋꯤꯡꯒꯝꯒꯨꯝꯕ
ꯆꯥꯏꯌꯦ ꯆꯤꯡꯒꯝ ꯌꯥꯝ ꯊꯝꯃꯅꯦ ꯃꯤꯊꯥꯏꯒꯨꯝꯕꯗꯣ ꯑꯗꯨꯒꯨꯝꯕꯗꯣ ꯑꯗꯨꯝ ꯕꯣꯛꯁꯇ ꯂꯩꯔꯒ ꯊꯝꯃꯦ